ꯑꯁ
ꯍꯜꯂꯣ
ꯑ ꯀꯔꯤꯒꯨꯝ ꯀꯩꯅꯣ ꯑꯃꯇ ꯈꯟꯅꯁꯦꯅ ꯑꯩ ꯅꯪꯉꯣꯟꯗ ꯍꯥꯏꯔꯛꯀꯦ ꯐꯔꯦ ꯀꯩꯅꯣ ꯇꯧꯔꯛ ꯏꯅꯤꯅꯦ
ꯌꯥꯅꯦ ꯈꯟꯅꯁꯤꯅꯦ ꯀꯩ ꯃꯇꯥꯡꯗ ꯈꯟꯅꯁꯤꯒꯦ ꯑꯩꯅ ꯈꯪꯕ ꯂꯩꯔꯁꯨ ꯑꯗꯨꯝꯌꯔ ꯇꯧꯒꯦ
ꯑꯁ ꯍꯧꯖꯤꯛꯀꯥꯟꯁꯦ ꯑꯩꯈꯣꯏ ꯆꯤꯟꯖꯥꯛꯁꯦ ꯌꯥꯝ ꯃꯔꯨ ꯑꯣꯏꯔꯦꯅꯦ ꯆꯤꯟꯖꯥꯛꯁꯤ ꯍꯧꯖꯤꯛꯀꯥꯟꯗꯤ ꯁꯤ ꯆꯥꯕ ꯃꯇꯝ ꯆꯦꯛꯁꯤꯟꯗꯕ ꯈꯣꯠꯇꯕ ꯑꯝꯇ ꯌꯥꯗ꯭ꯔꯦꯅ ꯇꯧꯔꯤꯁꯦ
ꯑ ꯍꯧꯖꯤꯛꯀꯥꯟ ꯆꯤꯟꯖꯥꯛꯁꯤꯡꯁꯦ ꯍꯥꯔ ꯀꯩꯀꯥ ꯂꯣꯏ ꯍꯥꯞꯄꯅꯤꯅ ꯆꯥꯕ ꯈꯣꯠꯄꯗꯨꯁꯨ ꯑꯩꯈꯣꯏ ꯍꯛꯆꯥꯡꯗꯁꯨ ꯌꯥꯝ ꯁꯣꯛꯑꯦꯕ
ꯍꯣꯏ ꯑꯩꯈꯣꯏ ꯃꯤꯑꯣꯏꯕꯒꯤꯗꯤ ꯈ꯭ꯋꯥꯏꯗꯒꯤ ꯃꯔꯨ ꯑꯣꯏꯔꯤꯁꯦ ꯆꯤꯟꯖꯥꯛꯁꯤꯅꯦꯕ ꯅꯠꯇ꯭ꯔꯥ
ꯍꯣꯏ
ꯑꯗꯣ ꯑꯩꯅ ꯑꯩꯅ ꯈꯜꯂꯤꯁꯦ ꯍꯧꯖꯤꯛꯀꯣ ꯑꯩ ꯑꯩ ꯍꯟꯗꯛ ꯏꯤꯡꯒꯣꯜ ꯑꯃ ꯂꯧꯋꯦꯕꯀꯣ ꯂꯧ ꯇꯔꯥꯃꯨꯛꯀꯤ ꯆꯥꯡꯅꯦꯕ
ꯎꯝ
ꯑꯗꯣ ꯑꯩ ꯑꯗꯨꯗ ꯃꯅꯥ ꯃꯁꯤꯡ ꯀꯔꯤ ꯀꯔꯥ ꯈꯔ ꯊꯥꯒꯦꯅ ꯈꯜꯂꯦꯕꯀꯣ
ꯍ
ꯑꯗꯣ ꯅꯣꯏ ꯑꯗꯣꯣꯟꯝꯗ ꯊꯕꯛ ꯁꯨꯕꯗ ꯍꯥꯏꯗꯤ ꯍꯤꯡꯒꯣꯜ ꯀꯣꯏꯕ ꯍꯩꯕ ꯃꯤꯒ ꯂꯩꯒꯗ꯭ꯔꯣ
ꯀꯣꯟ ꯀꯣꯏꯕ ꯍꯥꯏꯁꯦ ꯀꯃꯥꯏꯅ ꯅꯣꯡꯃꯒꯤ ꯑꯣꯏꯅ ꯁꯍꯣꯟꯒꯦ ꯍꯥꯏꯔꯥ ꯅꯠꯇ꯭ꯔꯒ ꯑꯗꯨꯝ ꯂꯩꯍꯜꯂꯒ ꯁꯣꯟꯕꯒꯤꯔ
ꯑ ꯑꯗꯨꯝ ꯑ ꯑꯩꯈꯣꯏ ꯁꯤꯒ ꯅꯣꯏꯒꯗꯤ ꯌꯥꯝ ꯀꯩꯁꯨ ꯄꯪꯂꯥꯞ ꯂꯥꯞꯅꯔꯨꯕꯗꯤ ꯅꯠꯇꯦ ꯅꯠꯇ꯭ꯔꯥ
ꯑꯥ
ꯑꯗꯣ ꯑꯗꯨꯝ ꯁꯨꯔꯒ ꯍꯟꯒꯦ ꯍꯥꯏꯁꯨ ꯌꯥꯏ ꯑꯗꯨꯒ ꯂꯩꯒꯦ ꯍꯥꯏꯁꯨ ꯌꯥꯏꯕꯀꯣ ꯑꯗꯣ ꯃꯣꯏ ꯊꯕꯛ ꯁꯨꯒꯗꯕ ꯃꯤꯗꯣ ꯑꯗꯨꯗꯨꯒꯤ ꯃꯣꯏ ꯋꯥꯒꯤ ꯃꯈꯥ ꯄꯣꯜꯂꯦꯕ ꯑꯩꯒꯤꯕꯨꯗꯤ ꯏꯌꯥꯏ ꯌꯥꯏꯑꯕꯀꯣ ꯑꯗꯣ ꯑꯩꯈꯣꯏ ꯁꯣꯝꯗ ꯃꯤꯁꯦ ꯑꯃꯇ ꯐꯪꯗ꯭ꯔꯕꯣ ꯑꯩꯅ ꯃꯤꯁꯦ ꯊꯤꯕꯅꯦꯕ ꯑꯗꯣ ꯃꯤꯗꯣ ꯅꯪꯅ ꯈꯔ ꯑꯝꯇ ꯊꯤꯕꯤꯔꯛꯀꯦ ꯅꯣꯟꯗꯁꯨꯝ ꯉꯍꯥꯟꯋꯥꯏ ꯍꯤꯡꯒꯣꯜ ꯁꯨꯕꯗ ꯑꯍꯩ ꯍꯩꯕ ꯌꯥꯝ ꯂꯩꯈꯤꯗꯅ
ꯎꯝ ꯁꯨꯕꯁꯦ ꯁꯨꯃꯥꯏꯅ ꯇꯧꯋꯦꯕ ꯍꯥꯏꯗꯤ ꯅꯣꯡꯃꯒꯤ ꯁꯨꯃꯥꯏꯅ ꯀꯩꯅꯣ ꯁꯤꯀꯤ ꯃꯐꯝꯁꯦ ꯂꯧꯐꯝ ꯅꯠꯇ꯭ꯔꯒ ꯁꯤꯒꯤ ꯑꯥ ꯃꯐꯝꯁꯦ ꯑꯣ ꯌꯣꯝꯄꯥꯛ ꯇꯧꯔꯒ ꯄꯣꯠ ꯊꯥꯔꯝꯃꯣ ꯍꯥꯏꯕ ꯑꯃ ꯅꯠꯇ꯭ꯔꯒ ꯁꯤꯁꯤꯒꯤ ꯃꯈꯜ ꯑꯃ ꯅꯠꯇ꯭ꯔꯒ ꯁꯤꯒꯤ ꯄꯣꯠꯁꯦ ꯍꯌꯦꯡ ꯆꯥꯎꯗ꯭ꯔꯤ ꯐꯥꯎꯕ ꯑꯗꯨꯝ ꯁꯦꯟꯅꯧ ꯍꯥꯏꯕ ꯃꯈꯜ ꯑꯃ ꯂꯩꯌꯦꯕ ꯑꯗꯨꯅꯦ ꯑꯩꯅ ꯍꯪꯉꯛꯏꯁꯦ ꯀꯃꯥꯏꯅ ꯍꯥꯏꯗꯤ
ꯑꯩꯅ ꯄꯥꯝꯃꯤꯁꯤꯅꯅꯦ
ꯎꯝ
ꯍꯧꯖꯤꯛꯀꯤ ꯑꯣꯏꯅ ꯑꯍꯧꯕꯒꯤ ꯍꯧꯕꯒꯤ ꯊꯥꯕꯒꯤꯗꯣ ꯑꯗꯨꯗꯣ ꯈꯛꯇꯅꯦ ꯑꯗꯨꯒꯤ ꯃꯈꯥ ꯇꯥꯕꯕꯨꯗꯤ ꯑꯩꯈꯣꯏ ꯏꯃꯨꯡꯅ ꯑꯗꯨꯝ ꯌꯦꯡꯁꯤꯟꯖꯔꯒꯦ ꯇꯧꯕ ꯑꯍꯧꯕꯒꯤ ꯍꯥꯏꯗꯤ ꯍꯋꯥꯏ ꯃꯔꯨ ꯊꯥꯕ ꯑꯗꯒꯤ ꯀꯣꯕꯤ ꯊꯥꯕ ꯀꯔꯤ ꯀꯔꯥ ꯑꯍꯧꯕꯒꯤ ꯍꯧꯔꯛꯄꯒꯤꯗꯣ ꯑꯗꯨꯗꯨꯒꯤꯅꯦ ꯑꯩꯅ ꯄꯥꯝꯃꯤꯁꯤꯅ
ꯑꯗꯨꯒꯤꯕꯨꯗꯤ ꯂꯩꯅꯤꯗ
ꯑꯣ ꯑꯣ ꯗꯤ ꯐꯔꯦ ꯑꯗꯨꯅ ꯅꯪꯅ ꯃꯤꯗꯣ ꯑꯩꯅ ꯄꯥꯝꯃꯤꯃꯤ ꯃꯁꯤꯡꯁꯦ ꯪ ꯃꯤ ꯀꯌꯥꯅ ꯀꯣꯟꯅꯅꯤ ꯃꯤ ꯅꯤꯄꯥꯟ ꯃꯤ ꯅꯤꯄꯥꯟꯃꯨꯛꯇꯤ ꯄꯥꯝꯃꯦꯕꯀꯣ ꯑꯗꯨꯝ ꯍꯤꯡꯒꯣꯜꯗꯣ ꯈꯔ ꯆꯥꯎꯔꯦꯕ ꯂꯧ
ꯃꯤ ꯅꯤꯄꯥꯜ
ꯑꯥ ꯑꯗꯨꯅ ꯃꯣꯏ ꯅꯤꯄꯥꯥꯟꯃꯨꯛ ꯊꯥꯗꯔꯒ ꯁꯨꯔꯒꯦ ꯁꯤꯅꯦ ꯑꯩꯅ ꯈꯜꯂꯤꯁꯦ ꯑꯗꯣ ꯍꯧꯖꯤꯛ ꯑꯩ ꯑꯗꯨꯝ ꯍꯞꯇꯥ ꯑꯃꯒꯤ ꯆꯥꯡꯕꯨꯗꯤ ꯋꯥꯠꯂꯤꯕꯀꯣ ꯑꯩ ꯍꯧꯖꯤꯛ ꯑꯩꯅ ꯇꯧ ꯑꯩ ꯍꯧꯖꯤꯛ ꯀꯟꯅ ꯀꯩꯀꯥ ꯄꯤꯂꯔ ꯀꯩꯀꯥ ꯁꯦꯝꯃꯤ ꯋꯥꯜ ꯀꯩꯀꯥ ꯈꯥꯗꯛꯈꯤꯒꯦꯅ ꯇꯧꯔꯤꯕꯀꯣ ꯂꯧꯕꯨꯛ ꯑꯣꯏꯕꯅꯤꯅ ꯍꯥꯏꯗꯤ ꯁꯟ ꯍꯨꯏ ꯀꯩꯀꯥ ꯆꯪꯗꯅꯕꯀꯣ ꯑꯗꯨ ꯆꯪꯗꯅꯕꯅ ꯑꯩ ꯋꯥꯜ ꯍꯥꯟꯅ ꯐꯖꯅ ꯁꯦꯝꯖꯤꯜꯂꯒ ꯑꯗꯒꯤ ꯒ꯭ꯔꯤꯟ ꯍꯥꯎꯁꯀ ꯃꯅꯨꯡꯗ ꯁꯦꯝꯃꯒ ꯇꯧꯕꯗꯣ ꯑꯗꯨ ꯇꯧꯒꯦꯅ ꯈꯜꯂꯤꯕ
ꯑꯣ ꯌꯥꯏꯑꯦ ꯒ꯭ꯔꯤꯟ ꯍꯥꯎꯁꯀ ꯁꯨ ꯌꯥꯝ ꯐꯩ ꯍꯥꯏꯗꯤ ꯄꯣꯠꯁꯤꯡꯗꯣ ꯃꯥꯅ ꯀꯩꯅꯣ ꯇꯧꯍꯜꯂꯦꯕ ꯎꯝ
ꯄꯣꯠ ꯄꯣꯠꯁꯤꯡꯗꯣ ꯌꯥꯝꯅ ꯃꯠ ꯃꯇꯤꯛ ꯆꯥꯕ ꯐꯍꯟꯕꯗꯣ ꯑꯣꯏꯔꯦꯕ ꯒ꯭ꯔꯤꯟ ꯍꯥꯎꯁꯁꯤꯅ ꯍꯥꯏꯗꯤ
ꯍꯣꯏ ꯍꯣꯏ
ꯂꯥꯏꯅꯥ ꯇꯤꯟꯅꯥ ꯆꯪꯗꯕ ꯇꯤꯟ ꯀꯩꯀꯥ ꯆꯦꯟꯗꯕ ꯑꯗꯨꯃꯥꯏꯅ ꯑꯣꯏꯍꯂꯦꯕ ꯒ꯭ꯔꯤꯟ ꯍꯥꯎꯁ ꯊꯝꯕꯗ
ꯍꯣꯏ ꯑꯗꯨꯅꯦ ꯑꯗꯨꯒ ꯑꯩ ꯍꯧꯖꯤꯛ ꯇꯦꯡꯀꯤ ꯑꯃꯁꯨ ꯀꯟꯅ ꯁꯦꯝꯃꯤꯀꯣ ꯇꯦꯡꯀꯤ ꯑꯆꯧꯕ ꯇꯤꯡꯀꯤ ꯂꯤꯇꯔ ꯂꯤꯁꯤꯡ ꯃꯉꯥꯃꯨꯛꯀꯤ ꯆꯥꯡ ꯑꯃ ꯁꯦꯝꯃꯤꯕꯀꯣ ꯇꯤꯡꯀꯤꯁꯤꯅ ꯀꯩꯒꯤꯅꯣ ꯍꯥꯏꯕꯗ ꯏꯁꯤꯡꯒꯤ ꯅꯠꯇꯦꯕ ꯁꯤꯅ ꯑꯩꯅ ꯀꯝꯄꯣꯁ ꯁꯦꯝꯒꯦ ꯇꯧꯕ
ꯎꯝ ꯍꯥꯔ ꯁꯦꯝꯗꯣꯏꯅꯦꯕ ꯑꯗꯨꯗꯤ ꯌꯥꯝ ꯅꯦꯆꯔꯦꯜꯒꯤ ꯋꯥꯅꯦꯕ ꯑꯥ ꯅꯦꯆꯔꯦꯜꯗ ꯊꯥꯔꯒꯦ ꯍꯥꯏꯕꯒꯤ ꯋꯥꯅꯤ
ꯍꯣꯏ ꯍꯣꯏ ꯍꯣꯏ ꯑꯩ ꯑꯩ ꯗꯨꯀꯥꯟꯒꯤ ꯍꯥꯔ ꯀꯩꯀꯥꯗꯣ ꯑꯃꯇ ꯍꯥꯞꯄꯔꯣꯏꯒꯦ ꯇꯧꯕ ꯑꯗꯨꯗꯨꯅ ꯑꯗꯨꯃꯥꯏꯅ ꯁꯦꯝꯅꯅꯕ ꯑꯩ ꯑꯩꯅ ꯍꯧꯖꯤꯛ ꯊꯝꯃꯤꯁꯦ ꯎꯠ ꯑꯗꯒꯤ ꯁꯟꯊꯤ ꯁꯟꯌꯨꯡ ꯌꯦꯟ ꯃꯊꯤ ꯀꯥꯗꯣ ꯕꯣꯔꯥ ꯌꯥꯝ ꯕꯣꯔꯥ ꯀꯨꯟꯊ꯭ꯔꯥ ꯅꯤꯐꯨꯃꯨꯛꯇꯤ ꯂꯩꯔꯦꯕꯀꯣ ꯇꯤꯡꯀꯤ ꯆꯟꯕ ꯂꯣꯏꯗꯣꯔꯦ ꯁꯤ ꯍꯦꯛ ꯂꯣꯏꯕ ꯑꯩ ꯍꯧꯖꯤꯛ ꯍꯩꯊꯔꯗꯕꯅꯦꯕ ꯑꯗꯨꯗꯨꯒ ꯋꯥꯜ ꯆꯟꯕꯁꯦ ꯂꯣꯏꯕꯒ ꯍꯧꯖꯤꯛꯀꯤꯗꯣ ꯎꯝ ꯀꯝꯄꯣꯁꯇꯨ ꯁꯦꯝꯃꯒ ꯂꯧꯈꯠꯂꯒ ꯑꯩꯅ ꯁꯝꯄꯣꯠ ꯈꯣꯏꯕꯗ ꯍꯥꯞꯐꯧꯔꯒꯦ ꯇꯧꯕ ꯑꯣꯈꯥꯏ ꯍꯨꯔꯒꯦ ꯇꯧꯕ ꯑꯗꯨꯗꯨꯒ ꯑꯗꯨꯗꯣ ꯂꯣꯏ ꯀꯝꯄ꯭ꯂꯤꯠ ꯑꯣꯏꯔꯦ ꯍꯥꯏꯔ ꯃꯇꯨꯡꯗ ꯄꯣꯠꯁꯦ ꯊꯥꯕ ꯍꯧꯔꯒꯦ ꯁꯤꯅꯤ ꯑꯩꯅ ꯈꯜꯂꯤꯁꯦ
ꯌꯥꯝ ꯐꯩꯅꯦ ꯑꯗꯨꯗꯤ
ꯑꯥ ꯑꯗꯨꯅꯦ ꯑꯗꯨꯅꯅꯦ ꯑꯩꯅ ꯃꯤꯁꯦ ꯃꯤꯁꯦ ꯊꯤꯔꯛꯏꯁꯦ ꯁꯤꯒꯤꯅꯦꯕ ꯃꯤ꯫ ꯑꯗꯨ ꯍꯥꯏꯗꯤ ꯌꯥꯝ ꯌꯥꯝ ꯀꯨꯏꯕꯗꯤ ꯌꯥꯎꯗꯕ ꯍꯞꯇꯥ ꯑꯃ ꯑꯅꯤꯒꯤ ꯆꯥꯡꯕꯨꯗꯤ ꯂꯩꯔꯤꯕ꯫ ꯑꯗꯨꯅ ꯄꯣꯠꯁꯦ ꯁꯠ ꯁꯠ ꯊꯥꯔꯒ ꯃꯍꯩ ꯑꯣꯏꯅ ꯑꯣꯟꯊꯣꯛꯑꯒꯦ ꯁꯤꯅ ꯑꯩꯅ ꯈꯂꯤꯁꯦ꯫
ꯂꯩꯅꯤꯌꯦ ꯂꯩꯅꯤꯌꯦ ꯑꯗꯨꯝꯌꯨꯒꯤ ꯑꯗꯨ꯫ ꯍꯤꯡꯒꯣꯜꯗꯣ ꯌꯥꯝ ꯆꯥꯎꯕ ꯑꯣꯏꯔꯗꯤꯅꯦ꯫
ꯑꯥ꯫
ꯑꯩꯈꯣꯏꯅ ꯑꯥ ꯀꯔꯕꯥꯔꯗ ꯆꯤꯡꯁꯤꯜꯂꯁꯨ ꯌꯥꯏꯑꯕ꯫ ꯀꯩꯒꯤꯅꯣ ꯍꯥꯏꯔꯗꯤ ꯍꯧꯖꯤꯛꯀꯥꯟꯗꯤ ꯃꯤꯁꯤꯡꯁꯦ ꯑ ꯍꯥꯏꯗꯤ ꯑꯣꯔꯒꯥꯅꯤꯛ ꯑꯣꯏꯕ ꯌꯥꯝ ꯄꯥꯝꯅꯩꯌꯦꯕꯀꯣ꯫ ꯑꯗꯨꯅ ꯑꯩꯈꯣꯏ ꯑꯩꯈꯣꯏꯅ ꯃꯣꯏꯗ ꯊꯥꯖꯕ ꯑꯃ ꯄꯤꯔꯦꯗꯅ꯫ ꯍꯥꯏꯗꯤ ꯑꯩꯈꯣꯏꯅ ꯄꯨꯊꯣꯛꯏꯕ ꯄꯣꯠꯁꯦ ꯁꯨꯃꯥꯏꯅ ꯑꯐꯕꯅꯤ ꯁꯤꯒꯤ ꯆꯤꯟꯖꯥꯛꯇꯤ ꯁꯨꯃꯥꯏꯅ꯫ ꯍꯥꯔꯗꯤ ꯁꯦꯝꯕꯅꯤ ꯈꯣꯠꯄꯅꯤꯅ ꯑꯩꯈꯣꯏꯅ꯫ ꯊꯥꯖꯕ ꯃꯣꯏꯗ ꯊꯥꯖꯍꯟꯗ꯭ꯔꯗꯤ ꯃꯣꯏꯁꯨ ꯊꯥꯖꯔꯣꯏꯕ ꯍꯥꯏꯗꯤ ꯑꯩꯈꯣꯏ꯫ ꯈꯪꯗꯦ ꯃꯥꯔꯀꯦꯠꯇ ꯌꯣꯟꯅꯔꯤꯕ ꯄꯣꯠꯁꯤꯡꯁꯦ ꯍꯥꯔ ꯍꯥꯞꯄ ꯍꯨ ꯆꯦꯜꯂꯕ ꯉꯥꯛꯇꯅꯦꯕ꯫ ꯄꯩꯁꯥ ꯐꯡ ꯑꯣ ꯂꯣꯏꯔꯦ ꯍꯥꯏꯕ ꯃꯤꯒꯤ ꯍꯥꯏꯗꯤ ꯑꯩꯈꯣꯏ ꯑꯩꯈꯣꯏ ꯃꯤꯑꯣꯏꯕ ꯆꯞ ꯃꯥꯟꯅꯩꯕ ꯑꯩꯈꯣꯏ ꯃꯤꯑꯣꯏꯕꯅ ꯑꯩꯈꯣꯏꯁꯨ ꯃꯉꯥꯏꯔꯦ ꯑꯗꯨꯝ ꯍꯥꯏꯗꯤ ꯄꯣꯠ ꯑꯃ ꯌꯣꯟꯕ ꯀꯥꯟꯗ ꯑꯩꯈꯣꯏ ꯁꯦꯟꯗꯣꯡ ꯐꯪꯉꯗꯤ ꯂꯣꯏꯔꯦ ꯍꯥꯏꯕꯒꯤ ꯋꯥꯈꯜꯗ ꯑꯗꯨꯝ ꯌꯣꯟꯅꯕꯅꯤꯅ ꯍꯥꯔ ꯍꯥꯞ ꯃꯤꯒꯤ ꯁꯣꯛꯄ ꯈꯣꯠꯄ ꯑꯨꯕ ꯈꯪꯗꯦꯕ ꯍꯧꯖꯤꯛꯀꯥꯟꯁꯦ ꯑꯗꯨꯅ ꯑꯩꯈꯣꯏ ꯏꯁꯥꯅ ꯆꯦꯛꯁꯤꯟꯖꯕꯗꯣ ꯃꯊꯧ ꯇꯥꯏꯕ꯫ ꯑꯗꯨ ꯍꯧꯖꯤꯛꯀꯤ ꯃꯇꯝꯁꯤꯗ ꯑꯩꯈꯣꯏꯅ ꯀꯩꯒꯨꯝꯕ ꯑꯩꯈꯣꯏ ꯉꯁꯥꯏꯒꯤ꯫ ꯄꯨꯊꯣꯏꯕ ꯑꯐꯕ ꯄꯣꯊꯣꯛꯇꯣ ꯑꯩꯈꯣꯏꯅ ꯀꯩꯒꯨꯝꯕ ꯊꯥꯖꯕ ꯑꯃꯝꯒ ꯄꯤꯔꯒ ꯌꯣꯟꯕ ꯉꯝꯃꯗꯤ ꯑꯩꯈꯣꯏꯁꯨ ꯁꯟꯗꯣꯛ ꯃꯌꯥꯝ ꯐꯪꯅꯦꯕ꯫
ꯎꯝ ꯑꯗꯨꯅꯦ ꯑꯩꯏ ꯑꯗꯨꯃꯥꯏꯅ ꯇꯧꯔꯒ ꯄꯨꯈ꯭ꯔꯤ ꯄꯨꯈ꯭ꯔꯤ ꯑꯆꯧꯕ ꯑꯝꯁꯨ ꯇꯧꯊꯣꯛꯑꯦꯕꯀꯣ ꯑꯩꯅ꯫ ꯏꯁꯤꯡꯁꯨ ꯂꯩꯔꯦ ꯄꯤꯛ ꯊꯅ ꯍꯌꯦꯡ ꯍꯤꯡꯒꯣꯜꯒꯤ ꯄꯣꯠꯆꯩ ꯊꯥꯛꯔꯄ ꯃꯇꯝꯗ ꯏꯁꯤꯡ ꯃꯥꯏꯁꯤꯡ ꯋꯥꯠꯂꯁꯨ ꯑꯗꯨꯗꯒꯤ ꯆꯤꯡꯉꯒ ꯈꯣꯠꯂꯒ꯫ ꯏꯁꯤꯡꯗꯣ ꯀꯥꯞꯅꯕ ꯈꯣꯠꯅꯕꯅ꯫ ꯏꯁꯤꯡ ꯑꯗꯨꯃꯥꯏꯅ ꯄꯨ꯭ꯈꯤ ꯑꯆꯧꯕ ꯑꯃꯁꯨ ꯁꯦꯝꯃꯦ ꯑꯗꯒꯤ ꯑꯣꯀꯣꯟ ꯑ ꯑꯆꯧꯕ ꯑꯃꯁꯨ ꯆꯜꯂꯦ ꯑꯗꯒꯤ꯫ ꯌꯦꯟꯒ ꯉꯥꯅꯨꯒ ꯊꯝꯒꯦꯅ ꯑ ꯂꯣꯏꯗꯣꯏꯅꯦ꯫
ꯑꯗꯨꯗꯤ ꯀꯤ ꯃꯥꯒꯤ ꯃꯥꯊꯤ ꯃꯌꯨꯝꯗꯨ ꯑꯗꯨꯝ ꯁꯤꯖꯤꯟꯅꯕ ꯌꯥꯔ
ꯍꯣꯏ ꯍꯣꯏ ꯑꯗꯒꯤ ꯌꯦꯟꯒꯦ ꯉꯥꯅꯨꯒꯁꯨ꯫ ꯑ ꯍꯥꯞꯅꯕꯅ ꯌꯦꯡꯒꯣꯟ ꯑꯆꯧ ꯑꯅꯤ ꯑꯃꯁꯨ ꯁꯥꯔꯦ꯫ ꯑꯗꯨꯗꯒꯤ ꯇꯥꯔꯛꯄ ꯃ ꯃꯊꯤ ꯃꯌꯨꯡꯗꯨꯅ ꯑꯃꯨꯛ ꯑꯩꯁꯦ ꯍꯧꯖꯤꯛꯀꯤ ꯀꯝꯄꯣꯁꯇꯨꯗ ꯊꯥꯗꯔꯒ ꯁꯨꯡꯂꯣꯏ ꯂꯣꯏꯗꯅ ꯀꯝꯄꯣꯁ ꯁꯨꯡꯂꯣꯏ ꯂꯣꯏꯗꯅꯕ ꯁꯨꯃꯥꯏꯅ ꯁꯦꯡꯒꯦꯅ ꯄ꯭ꯂꯥꯟ ꯀꯟꯅ ꯇꯧꯔꯤꯌꯦ ꯑꯩꯁꯦ꯫
ꯑꯗꯣ ꯑꯥ ꯏꯌꯥꯝꯕ ꯀꯩꯅꯣꯝꯃꯁꯨ ꯍꯥꯏꯕ ꯁꯦꯝꯕ ꯌꯥꯏ ꯍꯥꯏꯗꯤ ꯀꯝꯄꯣꯁꯇꯨꯗꯤ ꯉꯁꯥꯏꯒꯤ ꯏꯌꯥꯝꯕꯅ ꯍꯥꯏꯕ ꯀꯩꯅꯣ ꯁꯟꯊꯤ ꯀꯩꯀꯥꯗꯣ꯫
ꯑꯧ
ꯑꯗꯨꯗꯨꯅ ꯁꯦꯝꯈ꯭ꯔꯒꯅꯦ ꯉꯁꯥꯏꯒꯤ ꯌꯦꯟꯒꯤ ꯃꯊꯤ ꯃꯌꯨꯡꯁꯤꯡꯗꯨꯅ ꯑꯃꯨꯛ꯫ ꯉꯥ ꯂꯣꯏꯔꯗꯤ ꯉꯥꯗ ꯊꯥꯗꯔꯗꯤ ꯌꯝꯊꯨꯅ ꯃꯌꯝ ꯐꯅꯤꯕ ꯉꯥ ꯃꯆꯤꯟꯖꯥꯛ ꯊꯥꯛ ꯗꯕꯜ ꯗꯕꯜꯅꯦꯕ ꯇꯥꯡꯗꯣꯏꯁꯦ꯫
ꯃꯥꯅꯦ ꯃꯥꯅꯦ ꯉꯥ ꯑꯩ ꯉꯥ ꯊꯥꯗꯈ꯭ꯔꯕꯅꯦ ꯉꯥ ꯃꯆꯥ꯫ ꯑ ꯆꯥꯃꯉꯥ ꯍꯥꯟꯅ ꯊꯥꯗꯈ꯭ꯔꯦ ꯉꯥ ꯃꯆꯥ ꯆꯥꯝꯃꯉꯥꯃꯨꯛ꯫
ꯑꯗꯨ ꯉꯥꯗꯨꯅ꯫ ꯈꯔ ꯈꯔ ꯆꯥꯎꯈꯠꯂꯄꯩ ꯃꯇꯥꯡꯗ ꯉꯁꯥꯏ ꯌꯦꯜꯂꯣꯏꯕꯩ ꯃꯊꯤꯁꯤꯡꯗꯣ ꯃꯣꯏ ꯄꯤꯖꯕ ꯃꯣꯏ ꯌꯥꯝ ꯆꯥꯕꯅꯦꯕ ꯉꯥꯗꯣ ꯍꯥꯏꯗꯤ ꯍꯥ ꯑꯩꯈꯣꯏꯅ ꯃꯖꯥꯛ ꯊꯥꯛꯅꯗꯕꯤꯗ ꯑꯗꯨꯝ ꯄꯩꯁꯥ ꯇꯤꯡꯅꯗꯕꯤꯗ ꯑꯗꯨꯗꯨꯅ ꯌꯥꯅꯦꯕ ꯑꯗꯣꯝ꯫
ꯃꯥꯅꯦ ꯃꯥꯅꯦ ꯑꯗꯨ ꯑꯗꯨꯃꯥꯏꯅ ꯇꯧꯒꯦꯅ ꯈꯟꯕ ꯑꯩꯁꯨ꯫
ꯀꯝꯄꯣꯁꯇꯨꯗꯤ ꯉꯁꯥꯏꯒꯤ ꯑ ꯃꯥꯒꯤ ꯃꯅꯥ ꯃꯁꯤꯡ ꯄꯠꯊꯕꯒꯤ ꯑꯗꯒꯤ ꯁꯟꯊꯤ ꯃꯌꯥꯝꯗꯨꯅ ꯑꯗꯨꯝ ꯌꯥꯅꯦꯕ
ꯍꯣꯏ ꯍꯣꯏ
ꯑꯗꯨꯒ ꯌꯦꯟꯒꯤꯗꯨꯅ ꯑꯃꯨꯛ ꯀꯩꯅꯣꯅ ꯉꯁꯥꯏꯒꯤ ꯌꯦꯟꯒꯤꯗꯨꯅ ꯑꯃꯨꯛ ꯉꯥꯒꯤꯗ ꯍꯥꯞꯆꯟꯕ ꯊꯥꯗꯕ ꯑꯗꯨꯅ ꯌꯥꯅꯤ ꯑꯗꯨ꯫
ꯍꯣꯏ ꯑꯗꯨꯅꯦ ꯑꯗꯨꯃꯥꯏꯅ ꯁꯤꯜꯂꯤꯅꯦ ꯄ꯭ꯂꯥꯟꯁꯦ ꯑꯗꯨꯗꯒꯤ꯫ ꯎꯝ ꯑꯩꯅ ꯂꯧꯕꯕꯨꯗꯤ ꯀꯨꯏꯌꯦꯕꯀꯣ ꯁꯤꯒꯤꯁꯦ ꯑꯩꯅ ꯎꯝ꯫ ꯄꯣꯠ ꯄꯣꯠꯇꯤ ꯊꯥꯒꯦꯅ ꯈꯜꯂꯛꯏꯁꯦ ꯍꯟꯗꯛ ꯆꯍꯤ ꯁꯦ ꯈꯛꯇꯅꯦꯕꯀꯣ꯫ ꯃꯃꯥꯡ ꯃꯃꯥꯡ ꯆꯍꯤꯗꯒꯤ ꯑꯩ ꯍꯩꯔꯥ ꯀꯩꯀꯥꯒꯗꯤ ꯑꯗꯨꯝ ꯊꯥꯕ ꯍꯧꯔꯕꯅꯦꯕ꯫ ꯑ ꯀꯩꯅꯣ ꯁꯦꯝ ꯄꯥꯝꯕꯤ ꯑꯗꯒꯤ ꯗ꯭ꯔꯦꯒꯟ ꯐ꯭ꯔꯨꯏꯠ ꯑꯗꯒꯤ ꯂꯤꯆꯤꯗꯣ ꯑꯗꯨ ꯊꯥꯔꯦ ꯑꯗꯨꯕꯨꯗꯤ ꯍꯟꯗꯛ ꯐꯖꯅ ꯄꯥꯜꯂꯦ ꯑꯗꯨꯝ ꯃꯍꯩ ꯂꯣꯏ ꯌꯥꯜꯂꯦꯕ ꯑꯗꯨꯗ ꯑꯩꯅ꯫ ꯑꯗꯨꯃꯥꯏꯅ ꯐꯔꯛꯄꯗꯨꯗ ꯄꯣꯠ ꯆꯩꯁꯦ ꯑꯃꯨꯛ ꯊꯥꯛꯀ ꯊꯥꯛꯅꯤꯡꯟꯈꯠꯂꯛꯄꯅꯦꯕ ꯑꯩꯅ ꯇꯧꯔꯤꯁꯦ꯫ ꯒꯖꯔ ꯈꯥꯃꯦꯟ ꯁꯤꯟꯕ꯫ ꯑꯗꯒꯤ ꯍꯋꯥꯏ ꯊꯕꯤꯁꯦ ꯁꯤ ꯐ ꯁꯤ ꯊꯥꯒꯦꯁꯤꯅꯦ ꯑꯩꯅ ꯍꯧꯖꯤꯛ ꯈꯜꯂꯤꯁꯤ꯫
ꯐꯩꯌꯦ ꯐꯩꯌꯦ ꯊꯥꯖꯜꯂꯣ ꯍꯤꯡꯒꯣꯜ ꯃꯌꯥꯝ ꯂꯩꯔꯗꯤ ꯍꯤꯡꯒꯣꯜ ꯆꯥꯎꯕ ꯑꯣꯢꯗꯤ ꯌꯥꯏꯌꯦ꯫
ꯍꯩꯗꯤ ꯐꯖꯅ ꯄꯥꯜꯂꯦꯍꯦ꯫
ꯀꯩ ꯀꯩ ꯍꯥꯏ ꯄꯥꯜ꯫
ꯑꯩꯅ ꯍꯧꯖꯤꯛ ꯍꯥꯏꯕꯗꯣ ꯁꯦꯝ ꯁꯦꯝ ꯄꯥꯝꯕꯤ ꯇꯔꯥꯃꯨꯛ ꯄꯥꯜꯂꯦ ꯄꯥꯝꯕꯤ ꯇꯔꯥꯗꯨꯗꯒꯤ ꯑꯗꯨꯝ ꯐꯖꯅ ꯄꯥꯜꯂꯦ ꯁꯦꯝꯗꯣ ꯑꯗꯒꯤ ꯗ꯭ꯔꯦꯒꯟ ꯐ꯭ꯔꯨꯏꯠꯇꯣ ꯑꯩꯅ ꯀꯩꯅꯣꯝꯃ ꯐꯩꯗꯣꯝ ꯑꯅꯤ ꯑꯃ ꯊꯥꯕꯅꯦꯕꯀꯣ ꯑꯗꯨꯁꯨ ꯐꯖꯅ ꯄꯥꯜ ꯂꯣꯏ ꯃꯨꯟꯖꯜ ꯂꯦ ꯑꯗꯒꯤ ꯂꯤꯆꯤ ꯄꯥꯝꯕꯤꯗꯣ ꯂꯤꯆꯤ ꯄꯥꯝꯕꯤꯗꯣ ꯇ꯭ꯔꯥꯏ ꯇꯧꯒꯦ ꯌꯥꯕ꯭ꯔꯥꯅ ꯃꯉꯥꯈꯛ ꯊꯥꯕꯅꯦ ꯑꯗꯨꯁꯨ ꯃꯔꯤ ꯑꯃꯗꯤ ꯐꯖꯅ ꯄꯥꯜꯂꯦ ꯑꯗꯨꯒ ꯑꯃꯗꯤ ꯄꯥꯟꯕ ꯈꯤꯇꯪ ꯋꯥꯠꯂꯦ ꯃꯥ ꯇꯤꯟꯅ ꯈꯤꯇꯪ ꯆꯥꯊꯣꯛꯄꯤꯈ꯭ꯔꯕ ꯃꯥꯜꯂꯦ ꯑꯗꯒꯤ ꯑꯪꯒꯨꯔ ꯄꯥꯝꯕꯤ ꯑꯍꯨꯝ ꯑꯃꯁꯨ ꯊꯥꯕꯅꯦ ꯑꯉꯨ ꯄꯥꯝꯕꯤꯗꯨꯁꯨ ꯄꯥꯜꯂꯦ ꯑꯪꯒꯨꯔꯗꯨꯗꯤ ꯂꯣꯏꯗꯤ ꯂꯣꯏꯁꯤꯜꯂꯛꯇꯣꯔꯦꯗ ꯆꯥꯕꯗ ꯑꯗꯣ ꯑꯇꯩ ꯑꯇꯩ ꯍꯩꯁꯤꯡꯗꯨꯕꯨꯗꯤ ꯄꯥꯜꯂꯤ ꯍꯦꯛꯇꯣꯛꯇ꯭ꯔꯤꯌꯦ ꯐꯖꯅ
ꯑꯪꯒꯨꯔ ꯍꯥꯏꯁꯦ ꯉꯍꯥ ꯑꯃꯨꯛ ꯏꯌꯥꯝꯕ ꯑꯣꯏꯅ ꯏꯌꯥꯝꯕ ꯑꯣꯏꯅ ꯑꯩꯈꯣꯏꯗ ꯑꯃ ꯄꯤꯔꯛꯈꯤꯕꯣ
ꯑ ꯍꯣꯏ ꯍꯣꯏ ꯃꯥꯅꯦ ꯃꯥꯅꯦ ꯑ ꯍꯣꯏ ꯑꯗꯨꯗꯣ ꯐꯖꯅ ꯃꯄꯨꯡ ꯐꯥꯔ ꯃꯨꯜꯂꯗꯤ ꯑꯗꯨꯝ ꯍꯥꯎꯋꯦ ꯍꯦꯛ ꯐꯖꯅ ꯆꯥꯕ ꯌꯥꯏ
ꯌꯥꯝ ꯍꯥꯎꯅꯤ ꯑꯗꯨꯗꯣ ꯍꯥꯏꯗꯤ ꯆꯧꯔꯝ ꯆꯧꯔꯝꯒ ꯌꯥꯜꯂꯒ
ꯃꯥꯅꯦ ꯃꯥꯅꯦ ꯑꯁ ꯎꯆꯦꯛ ꯃꯌꯥꯝꯁꯤꯅꯕꯨ ꯒ꯭ꯌꯥꯟꯃꯦꯕ ꯇꯥꯗꯦ ꯎꯆꯦꯛꯁꯤꯡꯁꯦ ꯄꯥꯏ ꯎꯆꯦꯛꯁꯤ ꯖꯨꯨꯔꯨꯞ ꯖꯨꯔꯂꯨꯞ ꯄꯥꯏ ꯂꯥꯛꯑꯒ ꯃ ꯊꯠꯂ ꯊꯠꯂ ꯆꯥꯏ ꯑꯩꯁꯨ ꯑꯗꯨꯝ ꯍꯥꯏꯗꯤ ꯍꯧꯖꯤꯛꯀꯥꯟꯗꯤ ꯎꯆꯦꯛ ꯎꯌꯥꯖ ꯃꯣꯏ ꯖꯪꯒꯜꯒ ꯆꯥ ꯐꯪꯖꯗ꯭ꯔꯕ ꯆꯥꯖꯔꯖꯅꯨꯗꯅ ꯑꯩ ꯇꯥꯟꯕꯤꯗ꯭ꯔꯕꯅꯦ ꯊꯑꯣꯏꯅ ꯍꯥꯏꯗꯤ ꯃꯌꯥꯝ ꯄꯥꯟꯕꯅꯤꯅꯀꯣ ꯆꯥꯕꯗꯣ ꯂꯣꯏꯕ ꯉꯝꯃꯣꯏꯗꯕꯅꯤꯅ ꯃꯣꯏꯁꯨ ꯈꯔ ꯆꯥꯖꯔꯖꯅꯣꯅ ꯑꯗꯨꯝ ꯑꯩ ꯇꯥꯟꯕꯤꯗ꯭ꯔꯕꯅꯦ ꯃꯣꯏ ꯃꯌꯥꯝ ꯄꯥꯏꯔ ꯄꯥꯏꯔ ꯂꯥꯛꯑ ꯆꯥꯕꯗ
ꯑꯗꯨꯁꯨ ꯑꯩꯈꯣꯏꯒꯤ ꯑꯩꯈꯣꯏꯅ ꯊꯥꯏꯗꯨ ꯆꯥꯗ꯭ꯔꯗꯤ ꯍꯧꯖꯤꯛꯀꯥꯟꯗꯤ ꯆꯪꯒꯅꯤ ꯆ
ꯎꯝ ꯍꯣꯏ ꯑꯁ ꯃꯣꯏ ꯀꯩꯅꯣꯒꯖꯦ ꯆꯥꯕꯖꯥꯠꯅꯤ ꯁꯦꯝꯀꯥꯁꯦ ꯃꯨꯜꯂꯛꯄꯗꯣ ꯃꯣꯏ ꯍꯦꯛꯇ ꯃꯆꯤꯟꯅ ꯍꯜꯂ ꯍꯜꯂ ꯀꯛ ꯀꯛ ꯍꯜꯂꯒ ꯆꯥꯕꯖꯥꯠꯅꯤ
ꯊꯨꯝꯕꯁꯨ ꯐꯖꯅ ꯊꯨꯝꯃꯦ ꯇꯪꯁꯨ ꯂꯥꯛꯑꯣ ꯅꯣꯡꯃꯤꯇꯪ ꯑꯗꯨꯒ ꯍꯩ ꯄꯥꯜꯂꯤꯖꯤꯡꯖꯤ ꯌꯦꯡꯉꯨ ꯂꯥꯛꯑꯣꯅꯦ ꯑꯗꯨꯒ ꯅꯪ ꯍꯦꯛꯑꯒ ꯑꯝꯇꯪ ꯆꯥꯔꯒ ꯇꯦꯁ ꯇꯧ ꯂꯥꯎꯅꯦ ꯀꯌꯥꯝ ꯍꯥꯎꯒꯦꯗ ꯌꯦꯡꯉꯨꯅꯦ
ꯂꯥꯛꯀꯦ ꯏꯌꯥꯝꯕ ꯑꯩꯖꯦ ꯍꯟꯗꯛ ꯃꯔꯛꯁꯦ ꯊꯕꯛꯁꯦ ꯈꯤꯇꯪ ꯆꯤꯟꯕ
ꯎꯝ
ꯑꯗꯨꯒꯤꯅꯤꯗ ꯑꯗꯨ ꯅꯠꯇ꯭ꯔꯗꯤ ꯂꯥꯛꯄ ꯌꯥꯔꯅꯤ ꯍꯥꯏꯗꯤ ꯀꯩꯅꯣ ꯇꯧ ꯁꯜ ꯂꯣꯏꯕ ꯑ ꯀꯩꯅꯣꯃ ꯎꯝ ꯀꯩꯅꯣ ꯇ ꯍꯥꯏ ꯇꯔ ꯆꯥꯔ ꯊꯥꯕ ꯎ ꯆꯥꯔ ꯊꯥꯕ ꯆꯠꯂꯦꯕ ꯑꯩꯖꯦ
ꯑ ꯑꯣ
ꯆꯥ ꯊꯕꯗꯤ ꯑꯩꯈꯣꯏ ꯑꯩꯈꯣꯏꯒꯤ ꯍꯧꯖꯤꯛꯀꯥꯟꯗꯤ ꯎꯖꯤꯡꯁꯦ ꯂꯣꯏ ꯀꯣꯛꯊꯣꯛꯅꯔꯕꯅꯤꯅ ꯑꯗꯨꯅ
ꯎꯝ
ꯑ ꯃꯤꯖꯤꯡꯁꯦ ꯔꯦꯁꯄꯣꯟꯁꯤꯕꯤꯂꯤꯇꯤ ꯑꯝꯐꯥꯎ ꯂꯧꯅꯠꯇꯗ꯭ꯔꯦꯕ ꯎꯖꯤꯅ ꯑꯩꯈꯣꯏ ꯍꯤꯡꯉꯤ ꯌꯦꯖꯦ ꯈꯪꯅꯗ꯭ꯔꯦꯕ ꯑꯗꯨꯒ ꯑꯩꯖꯦ ꯃꯐꯝ ꯃꯐꯝ ꯆꯠꯂꯒ ꯃꯐꯝ ꯃꯐꯝ ꯆꯠꯂꯒ ꯎ ꯆꯥꯔꯖꯦ ꯑꯗꯨꯝ ꯊꯥꯕ ꯊꯥꯔꯝꯃꯦꯕ
ꯍꯣꯏ
ꯑꯗꯒꯤ ꯑꯗꯨꯒꯤ ꯎ ꯆꯥꯔ ꯊꯥꯕ ꯆꯠꯄ ꯑꯩꯅ ꯍꯥꯏꯖꯦ ꯍꯧꯖꯤꯛꯀꯥꯟꯖꯦ ꯊꯕꯛꯁꯦ ꯆꯤꯟꯕ ꯑꯗꯨꯒꯤꯅꯤꯗ ꯅꯠꯇ꯭ꯔꯗꯤ ꯑꯗꯨꯝ ꯂꯥꯛꯄ ꯌꯥꯔ ꯌꯥꯝꯕ ꯍꯣꯏꯗ
ꯍꯣꯏ ꯍꯣꯏ ꯌꯥꯏꯌꯦ ꯌꯥꯏꯌꯦ ꯑꯗꯨꯝ ꯂꯩꯔꯤ ꯍꯣꯏ ꯑꯗꯣ ꯅꯪꯅ ꯁꯨꯃꯥꯏ ꯇꯧꯔꯣ ꯃꯤꯗꯣ ꯑꯩꯅ ꯉꯁꯥꯏ ꯍꯥꯏꯕꯗꯣ ꯑꯗꯨ ꯃꯤꯗꯣ ꯈꯔ ꯁꯣꯏꯗꯅꯕ ꯅꯪꯅ ꯑꯝꯇ ꯊꯤꯕꯤꯔꯛꯑꯣꯕꯀꯣ ꯑꯗꯨꯗꯨꯒ ꯌꯥꯔꯦ ꯍꯥꯏꯔ ꯀꯥꯟꯗ ꯑꯩꯉꯣꯟꯗ ꯍꯥꯏꯐꯦꯠꯇꯪ ꯄꯥꯎ ꯑꯃ ꯐꯥꯎꯖꯤꯜꯂꯑꯣ ꯑꯗꯨꯗꯨꯒ ꯑꯩꯅ ꯑꯃꯨꯛ ꯁꯣꯅꯥꯀꯟꯗ ꯃꯣꯏꯒꯤ ꯍꯥꯏꯗꯤ ꯔꯦꯗꯤ ꯀꯩꯀꯥ ꯂꯣꯏꯅ ꯇꯧ ꯊꯝꯗꯣꯏꯅꯦꯕꯀꯣ ꯄꯣꯠ ꯆꯩ ꯊꯥꯅ ꯈꯣꯠꯅꯕꯖꯤꯡꯗꯣ ꯑꯗꯨꯖꯤꯡꯗꯣ ꯑꯗꯨꯅ ꯃꯤꯗꯨꯅꯕꯨ ꯌꯥꯔꯗꯤ ꯑꯩꯒꯤꯗꯤ ꯑꯗꯨꯝ ꯍꯧꯖꯜꯂꯖꯦ ꯁꯤꯅꯦ ꯑꯗꯨꯅ ꯃꯤ ꯊꯤꯕ ꯍꯥꯏꯖꯤꯖꯨ ꯃꯇꯝ ꯈꯔꯗꯤ ꯑꯗꯨꯝ ꯆꯪꯕꯅꯦꯕꯀꯣ ꯑꯗꯨꯅ ꯅꯪꯅ ꯑꯗꯨꯗꯣ ꯃ ꯌꯥꯅꯅꯕ ꯈꯔ ꯁꯤꯜꯂꯛꯑꯣꯅꯦꯀꯣ ꯑꯗꯨ ꯑꯗꯨꯗꯨꯕꯨ ꯌꯥꯔꯗꯤ ꯑꯗꯨꯗꯨꯅꯕꯨ ꯌꯥꯔꯗꯤ ꯑꯗꯨꯝ ꯌꯥꯔꯦ ꯍꯧꯖꯤꯛ ꯑꯗꯨꯝ ꯁꯦꯝꯖꯟꯕ